ꯍꯜꯂꯣ
ꯑꯣ ꯇꯥꯔꯕꯣ
ꯑꯁ ꯑꯩꯗꯤ ꯅꯝ ꯈꯣꯝꯂꯛꯇꯕꯗꯨꯗ
ꯀꯤꯔꯤꯔꯥ
ꯃꯈꯈꯥꯗꯤꯅꯤ
ꯎ ꯀꯩ ꯄꯥꯈꯠꯅꯤꯡꯉꯥꯏ ꯂꯩꯇꯦ ꯑꯁ ꯅꯪ ꯍꯥꯏꯔꯒ ꯑꯃꯨꯛ ꯇꯧꯔꯛꯑꯦ ꯅꯪ ꯑꯃꯨꯛ
ꯀꯅꯥ
ꯀꯅꯥ ꯑꯣꯏꯅꯤ ꯅꯨꯡꯗꯥꯡꯗꯕꯨ ꯀꯅꯥ ꯀꯣꯜ ꯇꯧꯔꯛꯇꯣꯏꯔꯣ ꯑꯇꯣꯞꯄ ꯅꯠꯇ꯭ꯔꯒ
ꯅꯪꯒꯤ ꯂꯩꯁꯥꯕꯤꯔꯕ
ꯎꯝ
ꯑꯁ ꯅꯨꯡꯉꯥꯏꯇꯦꯗ ꯍꯣꯔꯦꯟ ꯑꯃꯨꯛ ꯈꯠꯅꯕꯤꯒꯅꯤꯀꯣ
ꯑꯩ ꯃꯥꯥꯡ ꯉꯁꯥꯏꯗꯒꯤ ꯍꯥꯏꯔꯛꯏꯅꯦ ꯋꯥꯆꯦꯞꯇꯁꯨ ꯇꯧꯔꯛꯑꯦ ꯑꯣꯐꯂꯥꯏꯟꯗꯁꯨ ꯇꯧꯔꯛꯑꯦ ꯇꯦꯛꯁꯁꯨ ꯊꯥꯔꯛꯑꯦ ꯑꯩ ꯀꯩꯝ ꯔꯤꯄ꯭ꯂꯥꯏ ꯄꯤꯗꯕ
ꯀꯔꯤ ꯑꯗꯨꯃꯥꯏꯅ ꯇꯧꯒꯅꯨ
ꯃꯇꯝꯗꯨ ꯏꯆꯥ ꯆꯥꯟꯅꯗ꯭ꯔꯕ ꯍꯥꯏꯕꯗꯤ ꯋꯥꯔꯤꯗꯣ ꯑꯩꯁꯨ ꯁꯤ ꯁꯤꯔꯣꯝꯗ ꯑꯗꯨꯝ ꯇꯧꯔꯕꯅꯤꯅꯀꯣ
ꯆꯥꯟꯅꯗ꯭ꯔꯁꯨ ꯀꯣ ꯃꯦꯁꯦꯁꯇꯪ ꯊꯥꯕꯤꯌꯨ ꯑꯩꯗꯣ ꯁꯨꯃꯥꯏꯅ ꯀꯣꯜ ꯇꯧꯕꯒꯤꯅꯦ ꯅꯪ ꯎ ꯀꯩꯅꯣ ꯇꯧꯕ ꯑꯩ ꯑꯗꯨꯒ ꯅꯪꯗꯣ ꯅꯨꯄꯤ ꯀꯣꯏꯅꯔꯗꯤ ꯐ꯭ꯔꯤ ꯇꯥꯏꯝ ꯈꯖꯤꯛꯇꯪ ꯑꯣꯏꯔꯁꯨ ꯅꯪ ꯈꯥꯏꯗꯣꯛꯀꯗꯧꯅꯦ
ꯀꯩ ꯍꯥꯏꯁꯤꯔꯣ ꯃꯥꯅꯗꯤ ꯁꯤ ꯁꯤꯈꯣꯏ ꯇꯧꯔꯤꯁꯦ
ꯎꯝ
ꯑꯗꯨ ꯄꯥꯏꯕ ꯇꯣꯛꯑꯣ ꯍꯥꯏꯔꯕꯅꯦꯕ
ꯃꯥꯁꯨ ꯄꯥꯏꯍꯜꯂꯣ
ꯃꯥ ꯄꯥꯏꯌꯦ ꯍꯥꯏꯔꯒ ꯄꯥꯏꯅꯤꯡꯗꯦ ꯍꯥꯏ
ꯑꯗꯨ ꯐꯖꯅ ꯍꯥꯏꯌꯣ
ꯀꯩ ꯍꯥꯏꯔꯗꯤ ꯑꯃꯨꯛ ꯁꯥꯎꯔꯅꯤ ꯑꯩ ꯍꯣꯔꯦꯟ ꯂꯧ ꯆꯠꯄꯒꯤ ꯇꯨꯝꯊꯈ꯭ꯔꯦ ꯍꯥꯏꯗꯣꯏꯅꯤ
ꯏꯁ ꯑꯁꯤꯒꯤꯗꯨꯗꯤ ꯂꯥꯏꯕꯛ ꯐꯩꯀꯣ ꯋꯦꯇꯤꯡꯒꯨꯝꯕ ꯀꯔꯤꯒꯨꯝꯕ ꯂꯩꯇꯕꯅꯤꯅ
ꯑꯩ ꯋꯦꯇꯤꯡꯗꯤ ꯀꯩꯝ ꯂꯩꯇꯦꯗꯃ ꯃꯥꯅ ꯑꯗꯨꯝ ꯇꯧꯔꯛꯄꯗꯀꯣ
ꯑꯗꯨ ꯑꯣꯏꯔꯁꯨ ꯅꯪ ꯑꯗꯨꯝ ꯐꯣꯟ ꯃꯤꯅ ꯇꯧꯔꯛꯔꯗꯤ ꯄꯥꯏꯔꯒ ꯐꯖꯅ ꯍꯥꯏꯌꯨ ꯑꯩꯒꯤꯁꯨ ꯑꯁꯥꯎꯕꯤꯅꯤ ꯑꯁꯨꯃꯥꯏꯅ ꯐꯣꯟꯒ ꯄꯥꯏꯗꯕ ꯈꯣꯠꯇꯕ
ꯁꯤ ꯂꯣꯏ ꯁꯤ ꯂꯣꯏꯔꯗꯤ ꯇꯧꯔꯅꯤ
ꯇꯧꯕꯤꯈꯔꯣ ꯅꯪ ꯃꯥꯒꯤ ꯃꯆꯤꯟꯗꯗꯤ ꯅꯨꯡꯁꯤꯌꯦ ꯅꯨꯡꯁꯤꯌꯦ ꯍꯥꯏꯔꯒ ꯃꯥꯅ ꯌꯥꯅꯉꯥꯏꯒꯤ ꯊꯕꯛ ꯑꯃꯇ ꯇꯧꯗ꯭ꯔꯗꯤ
ꯅꯨꯡꯁꯤꯕ ꯀꯧꯗ꯭ꯔꯦ
ꯑꯁ ꯃꯇꯥꯡꯕ ꯃꯇꯝ ꯂꯩꯅꯦ ꯑꯩꯒꯤꯗꯤ ꯁꯤꯒꯨꯝꯕ
ꯅꯪꯅꯀꯣ
ꯑꯥ
ꯑꯗꯨꯃꯥꯏꯅ ꯅꯨꯄꯤꯗꯣ ꯅꯨꯄꯤ ꯀꯣꯏꯈ꯭ꯔꯗꯤ ꯑꯁꯨꯃꯥꯏꯅ ꯇꯧꯋꯦ ꯍꯥꯏꯕꯗꯣ ꯅꯪ ꯈꯪꯉꯗꯤꯀꯣ ꯅꯨꯄꯤꯗꯣ ꯀꯣꯏꯈꯤꯔꯣꯏꯗꯕꯅꯦ ꯍꯌꯦꯡ ꯀꯣꯟꯅ ꯑꯩ ꯌꯥꯔꯦ ꯍꯥꯏꯔꯀꯥꯟꯗ
ꯀꯣꯏꯔꯗꯤ ꯅꯪ ꯃꯊꯥ ꯁꯥꯔꯣꯏꯗꯕ
ꯎꯝ
ꯑꯗꯨ ꯅꯪꯅ ꯃꯊꯥ ꯁꯥꯅꯤꯡꯕꯅꯤꯅ ꯅꯪ ꯈꯔ ꯁꯥꯕ ꯇꯥꯕ
ꯁꯤꯗꯤ ꯃꯊꯥ ꯁꯥꯅꯤꯡꯉꯥꯏ ꯀꯩꯝ ꯂꯩꯇꯦꯗ ꯉꯁꯤꯒꯤ ꯅꯨꯃꯤꯠꯇꯤ
ꯉꯁꯤꯒꯤ ꯈꯛꯇ ꯅꯠꯇꯦ
ꯍꯝ
ꯃꯇꯝ ꯂꯣꯏꯅꯃꯛꯇ ꯅꯨꯡꯁꯤꯅꯔꯗꯤ ꯅꯣꯡꯃꯁꯨ ꯈꯠꯅꯒꯅꯤ ꯏꯃꯨꯡꯗ ꯂꯩꯃꯤꯟꯅꯕ ꯃꯤ ꯐꯥꯎꯕ ꯑꯗꯨꯝ ꯏꯃꯥ ꯏꯄꯥ ꯏꯃꯥ ꯏꯄꯥꯉꯣꯟꯗ ꯐꯥꯎꯕ ꯁꯥꯎꯅꯤꯡꯕ ꯂꯩꯔꯤꯗꯨꯅꯤ
ꯑꯩꯗꯤ ꯏꯃꯥ ꯏꯄꯥꯐꯥꯎ ꯄꯥꯏꯍꯟꯈ꯭ꯔꯕꯅꯤꯅꯦ ꯃꯉꯣꯟꯗ
ꯍꯣꯏꯌꯦ ꯅꯪꯅ ꯄꯥꯏꯍꯜꯂꯝꯒꯅꯤ ꯅꯪ ꯊꯃꯣꯏ ꯁꯦꯡꯅ ꯅꯨꯡꯁꯤꯅꯔꯝꯒꯅꯤ ꯑꯗꯨꯕꯨ ꯑꯃꯔꯛ ꯋꯥꯟ ꯈꯔ ꯆꯤꯡꯅꯕ ꯂꯩꯔꯗꯤ ꯅꯨꯄꯤꯒꯤꯗꯤ ꯑꯗꯨꯝ ꯑꯗꯨꯝ ꯉꯥꯡꯔꯒ ꯂꯩꯒꯗꯣꯏꯅꯦ
ꯎꯝ
ꯃꯥꯅ ꯇꯧꯕ ꯑꯩꯅ ꯇꯧꯕꯗꯤ ꯑꯩ ꯈꯪꯪꯂꯣꯏꯕꯀꯣ
ꯎꯝ
ꯑꯩ ꯁꯥꯎꯒꯅꯤꯕ
ꯎꯝ
ꯑꯗꯨꯒ ꯃꯤꯅ ꯇꯧꯕ ꯀꯥꯟꯗꯗꯤ ꯑꯩꯒ ꯅꯨꯡꯁꯤꯅꯔꯤꯕ ꯅꯨꯄꯥꯗꯨꯅ ꯑꯗꯨꯃꯥꯏꯅ ꯇꯧꯔꯗꯤ ꯑꯁ ꯑꯔꯣꯏꯕꯤ ꯑꯣꯏꯔꯦ ꯏꯁꯧ ꯂꯥꯡꯕꯗ
ꯍꯝ
ꯑꯩ ꯑꯩꯒꯤ ꯍꯥꯏꯔꯛꯄ ꯀꯥꯟꯗꯗꯤ ꯑꯩ ꯀꯔꯤꯝꯇ ꯊꯧꯁꯥꯔꯣꯏꯗꯣꯏꯅꯤ ꯑꯁꯤꯅꯤ
ꯑꯩꯁꯨ ꯁꯨꯝ ꯇꯥꯔꯒ ꯅꯣꯛꯄꯨ ꯅꯣꯛꯅꯤꯡꯕ ꯍꯧꯔꯦꯗ ꯑꯩꯗꯤ
ꯅꯣꯛꯑꯣꯅ ꯀꯔꯤ ꯅꯣꯛꯄꯕꯨ ꯄꯩꯁꯥ ꯇꯤꯡꯕꯔ꯭ ꯅꯦ
ꯎꯝ
ꯍꯤ
ꯍꯣꯏ ꯍꯥꯏ ꯅꯪ ꯍꯌꯦꯡꯗꯤ ꯀꯥꯏ ꯀꯥꯏ ꯆꯠꯂꯨꯔꯅꯤ
ꯍꯌꯦꯡꯗꯤ ꯁ꯭ꯀꯨꯜ ꯆꯠꯄꯁꯨ ꯌꯥꯏ
ꯑꯣ ꯀꯣꯂꯦꯖꯇ
ꯅꯠꯇꯦ
ꯑꯣꯖꯥ ꯑꯣꯏꯔꯤꯔꯣ ꯍꯥꯏꯁꯦ
ꯃꯆꯥ ꯑꯃ
ꯑꯣ ꯐꯩꯅꯦ
ꯃꯆꯥ ꯃꯆꯥ
ꯃꯆꯥ ꯃꯆꯥꯥ ꯂꯩꯔꯗꯤ ꯐꯩꯅꯦ
ꯊꯝꯕꯥꯜ ꯀꯧꯕꯤ ꯂꯩꯥꯅꯨꯡꯁꯤ ꯁꯛꯄ
ꯑꯁ ꯉꯁꯤ ꯂꯧ ꯆꯠꯄꯁꯦ ꯁꯥꯃꯟꯗꯅ ꯌꯥꯗ꯭ꯔꯦꯅꯦ
ꯑ ꯅꯪꯕꯨ ꯂꯧ ꯆꯠ꯭ꯄꯔꯕ
ꯑꯁ ꯑꯩ ꯂꯧ ꯍꯟꯗꯛꯁꯦ ꯑꯁ ꯐꯖꯅ ꯆꯠꯊꯈ꯭ꯔꯦꯅꯦ
ꯅꯪ ꯂꯧ ꯆꯠꯄ ꯍꯩꯕ꯭ꯔꯕ
ꯑꯦ ꯍꯩꯗ꯭ꯔꯗꯤ ꯆꯤꯡꯒꯤ ꯃꯤ ꯑꯃ ꯑꯣꯏꯔꯒ ꯂꯧ ꯐꯥꯎ ꯆꯠꯄ ꯍꯩꯗ꯭ꯔꯗꯤ ꯂꯣꯏꯔꯦꯍꯦ
ꯑꯩꯗꯤ ꯍꯩꯗꯧ ꯃꯥꯟꯗꯕ ꯅꯪꯁꯦ
ꯑꯗꯨꯅꯦ ꯃꯤꯁꯤꯡꯁꯦ ꯑꯩꯕꯨ ꯑꯗꯨꯝ ꯍꯥꯏꯌꯦ ꯅꯪ ꯅꯁꯥꯒꯤ ꯃꯑꯣꯡꯗꯨꯒ ꯍꯥꯏꯔꯗꯤ ꯂꯧꯒ ꯆꯠꯂꯝꯒꯗꯧ ꯃꯥꯟꯗꯦꯅ
ꯑꯩꯁꯨ ꯈꯜꯂꯤꯕꯅꯤꯅꯦ ꯃꯥꯟꯗꯕꯗꯨꯗ
ꯊꯥꯖ ꯊꯗꯁꯤꯡꯉ ꯑꯩꯁꯦ ꯑꯗꯨꯝ ꯇꯧꯔꯛꯄꯅꯦꯥ ꯊꯥꯖꯗꯕꯁꯦ
ꯍꯥꯥ
ꯅꯣꯏꯅ ꯊꯥꯖꯗꯕ ꯃꯄꯥꯅ ꯑꯩꯗꯤ ꯇꯧꯔꯝꯕꯅꯦꯕ ꯅꯪꯗꯤ ꯅꯥꯊꯟꯗ ꯂꯩꯔꯤꯔꯣ
ꯈꯣꯏ ꯏꯅꯥꯎꯅꯄꯤ ꯀꯨꯖꯨ ꯂꯩꯌꯦ
ꯔꯦꯟ ꯂꯩ ꯃꯥꯜꯂꯦ ꯅꯪꯁꯦ
ꯇꯨꯔꯦꯟꯗ ꯑꯩꯈꯣꯏ ꯈꯨꯟꯒꯤ ꯑꯪꯀꯜ ꯊꯣꯛꯄ ꯑꯃꯒꯤ
ꯑꯗꯨꯝ ꯅꯨꯡꯉꯥꯏꯕ꯭ꯔꯣ
ꯅꯨꯡꯉꯥꯏꯌꯦ ꯍꯪꯉꯣꯏ ꯈꯣꯡꯕꯁꯨ ꯇꯥꯏ
ꯎꯝ
ꯑꯗꯨꯒ ꯂꯣꯏꯅ ꯇꯥꯏ
ꯑꯣ ꯇꯥꯕꯨ ꯇꯥꯔꯝꯃꯗꯤ ꯐꯩꯅꯦ ꯍꯪꯉꯣꯏꯒꯤ ꯃꯈꯣꯟꯁꯦ ꯑꯩꯈꯣꯏꯗꯤ ꯇꯥꯗꯕ ꯀꯨꯏꯔꯦꯅꯦ
ꯇꯥꯗꯕ꯭ꯔꯅꯦ ꯑꯩꯈꯣꯏ ꯅꯤ ꯋꯥꯔꯤ ꯁꯥꯟꯅꯕꯗ
ꯇꯥꯗꯌꯦ
ꯎꯝ ꯎꯝ ꯇꯥꯍꯟꯒꯨꯀꯣ
ꯑꯁ ꯌꯥꯔꯦ ꯌꯥꯔꯦ
ꯎꯝ
ꯑꯣ ꯑꯣ ꯇꯔꯦ ꯇꯥꯔꯦ
ꯇꯥꯕ
ꯑ
ꯅꯣꯣꯏ ꯕ꯭ꯔꯗꯔ ꯃꯜꯒ ꯇꯨꯝꯃꯕ꯭ꯔꯣ ꯍꯥꯏ
ꯃꯣꯏꯗꯤ ꯍꯅ ꯀꯟꯅ ꯈꯣꯡꯕ ꯃꯤꯁꯨ ꯌꯥꯎꯔꯝꯒꯅꯦ ꯅꯣꯏ ꯃꯅꯥꯛꯇꯁꯦ
ꯍꯥꯥ
ꯍꯪꯉꯣꯏꯗꯤ ꯍꯦꯟꯅ ꯀꯟꯅ ꯈꯣꯡꯕ ꯃꯤꯁꯨ ꯈꯔ ꯌꯥꯎꯔꯝꯒꯗꯧ ꯃꯥꯜꯂꯦꯕ
ꯒ꯭ꯌꯥꯟ ꯇꯥꯗꯕ꯭ꯔꯣ
ꯀꯥꯁ
ꯅꯪꯁꯦ ꯀꯩꯅꯣꯝ ꯆꯥꯔꯝꯒꯗꯧ ꯃꯥꯜꯂꯦ
ꯎꯝ ꯆꯤꯛꯀꯟ ꯁꯃꯣꯁꯥꯗꯨ ꯉꯁꯥ ꯂꯩꯕꯤꯕꯗꯨꯣ ꯑꯗꯨ ꯆꯥꯔ ꯂꯩ
ꯑꯁ
ꯅꯨꯡꯁꯥ ꯏꯀꯥꯏꯔꯒ ꯂꯩꯔꯤꯉꯩꯗ ꯆꯥꯎꯅ
ꯎ ꯑ ꯀꯥꯏꯔꯒ ꯂꯩꯔꯤꯉꯩꯗ ꯆꯥꯍꯧꯗ꯭ꯔꯦꯕ ꯅꯪꯁꯦ
ꯎꯝ
ꯍꯧꯖꯤꯛꯅꯦꯕ ꯅꯪ ꯆꯥꯔꯤꯁꯦ ꯃꯨꯛꯕꯥꯥꯡ ꯇꯧꯔꯤꯁꯦ ꯐꯥꯏꯅꯦ ꯅꯪꯒꯤ ꯑꯗꯤꯌꯥ ꯍꯥꯏꯖꯤꯁꯨ ꯀ ꯈ꯭ꯔ ꯑꯗꯨ ꯃꯥꯅ ꯀꯩꯒꯤ ꯏꯀꯥꯏꯅꯤꯡꯉꯥꯏ ꯂꯩꯕ꯭ꯔꯣꯅꯦ ꯐ꯭ꯔꯤ ꯑꯣꯏꯅ ꯆꯥꯕꯅꯣ
ꯑꯍꯥꯟꯕ ꯑꯣꯏꯕ
ꯑꯥ
ꯑꯍꯥꯟꯕ ꯑꯣꯏꯕꯒꯤꯅꯦ
ꯑꯣ ꯑꯍꯥꯟꯕ ꯑꯣꯏꯕꯩꯅꯤꯅꯦ ꯃꯥꯅ ꯏꯀꯥꯏꯔꯤꯁꯦ
ꯑꯩꯉꯣꯟꯁꯨ ꯀꯅꯥꯅꯣ ꯇꯧꯔꯛꯄ ꯃꯥꯜꯂꯦꯗ
ꯇꯧꯔꯦ
ꯑ
ꯅꯠꯇꯦ ꯍꯧ ꯆꯤꯡꯗꯩꯅꯣ ꯀꯔꯤꯌꯥꯗ
ꯑ
ꯀꯣꯜ ꯇꯧꯔꯤ ꯍꯥꯏꯔꯒ ꯃꯥ ꯀꯔꯤꯒꯤꯅꯣ ꯈꯪꯗꯦ ꯑꯃꯨꯛꯀ ꯇꯧꯔꯛ ꯑꯦ
ꯂꯣꯏꯔꯦꯗꯅ
ꯎꯝ ꯅꯗꯥꯎ ꯏꯗꯥꯎ ꯌꯦꯡꯕ ꯇꯥꯔꯦ ꯍꯧꯖꯤꯛꯇꯤ
ꯍꯥꯥ
ꯅꯪꯒꯤ ꯗꯥꯎ ꯑꯩꯒꯤ ꯗꯥꯎ ꯌꯦꯡꯕ ꯇꯥꯔꯦꯕ
ꯐꯩꯒꯤꯗꯣ
ꯍꯥꯏꯗꯣꯛꯈ꯭ꯔꯕꯅꯤꯅ ꯀꯔꯤꯗꯨ ꯄꯥꯏꯂ
ꯑꯦ ꯑꯗꯨꯒꯤ ꯎꯝ
ꯑꯁ ꯍꯌꯦꯡꯗꯤ ꯐꯖꯅ ꯄꯣꯊꯥꯗꯣꯏꯅꯦ ꯑꯁ ꯌꯨꯝꯗꯩꯩ ꯃꯄꯥꯟ ꯁꯨꯛ ꯊꯣꯛ ꯊꯣꯛꯑꯣꯏ ꯍꯌꯦꯡꯗꯤ
ꯄꯥꯏꯈꯠꯄ ꯌꯥꯗ꯭ꯔꯤꯕꯀꯣ ꯀꯩꯒꯤꯅꯣ ꯍꯥꯏꯔꯒꯅꯦ ꯄꯥꯏꯈꯠꯄ ꯌꯥꯗ꯭ꯔꯤ ꯍꯥꯏꯕ ꯀꯩꯒꯤꯅꯣ ꯍꯥꯏꯔꯒ ꯅꯪ ꯀꯩ ꯆꯥꯔꯤꯅꯣ ꯀꯩꯅꯣꯃ ꯆꯥꯔꯒ ꯂꯩꯕ
ꯑꯥ ꯅꯪꯁꯦ ꯏꯊꯥ ꯊꯥꯖꯗꯅ ꯌꯥꯝ ꯐ꯭ꯔꯦꯟꯂꯤ ꯑꯣꯏꯔꯝꯃꯦꯅꯦ
ꯀꯩꯅꯣ ꯅꯪ ꯉꯁꯥꯏ ꯅꯪꯒꯤꯗꯣ ꯆꯥꯔꯤꯉꯩꯗꯗꯤ ꯑꯁ ꯑꯩꯗꯤ ꯂꯣꯏꯔꯦꯅ
ꯅꯪꯁꯦ ꯌꯥꯝ ꯊꯥꯖꯗꯅ ꯀꯩ ꯍꯥꯏꯁꯤꯔꯥ ꯑꯗꯨꯝ ꯋꯥꯔꯤꯗꯣ
ꯎꯝ
ꯀꯌꯝ ꯊꯧꯁꯥꯗꯅ ꯍꯥꯏꯗꯣꯛꯄꯗꯣ ꯂꯩꯗꯅ ꯐ꯭ꯔꯦꯟꯂꯤ ꯑꯣꯏꯅ
ꯑꯥ
ꯑꯗꯨꯃꯥꯏꯅ ꯍꯥꯏꯔꯛꯑꯦꯅꯦ ꯑꯩꯁ ꯍꯥꯏꯚꯤ ꯍꯥꯏꯔꯒ ꯃꯩ ꯂꯥꯛꯑꯦꯍꯦ ꯑꯃꯨꯛ
ꯑꯩꯒ ꯋꯥꯔꯤ ꯁꯥꯟꯅꯕꯒꯤꯅꯤ ꯑꯗꯨ
ꯑꯁ ꯐꯖꯩ ꯍꯩꯍꯥ ꯂꯣꯏꯍꯟꯅꯤꯡꯈ꯭ꯔꯦꯗ
ꯁꯥꯎꯕꯒꯤ ꯏꯃꯣꯖꯤꯒ ꯊꯥꯔꯛꯑꯦ
ꯑꯩꯁ
ꯑꯩ
ꯂꯣꯏꯗꯧꯔꯦ ꯍꯥꯏꯔꯒꯥꯌꯦ
ꯑꯁꯤ ꯃꯤ ꯆꯥꯛ ꯍꯟꯕꯁꯦ ꯅꯨꯡꯉꯥꯏꯌꯦꯀꯣ
ꯎꯝ
ꯍꯥ ꯀꯩꯍꯥꯏꯕ ꯃꯤ ꯆꯥꯛꯍꯟꯕꯁꯦ ꯌꯥꯝ ꯅꯨꯡꯉꯥꯏꯌꯦꯕ
ꯑꯥ ꯅꯨꯡꯉꯥꯏꯕ꯭ꯔꯣꯅꯦ
ꯅꯨꯡꯉꯥꯏꯌꯦ
ꯑꯁ ꯅꯨꯡꯉꯥꯏꯔꯗꯤ ꯐꯔꯦ ꯀꯩꯅꯣ
ꯑꯁ ꯌꯥꯝ ꯄꯤꯖꯕ ꯃꯥꯜꯂꯦꯅꯦ ꯉꯁꯤꯗꯤ ꯅꯉꯣꯟꯗꯖꯦ
ꯍꯥ
ꯌꯥꯝ ꯄꯤꯖꯕ ꯃꯥꯜꯂꯦꯕ
ꯑꯩꯉꯣꯟꯗ
ꯎꯝ
ꯐꯣꯇꯣ ꯀꯥꯞꯂꯛꯀꯦ ꯑꯩꯅ ꯆꯥꯨꯔꯤꯕꯗꯣ
ꯎꯝ ꯍꯣꯏ
ꯀꯩꯅꯣ ꯒ꯭ꯔꯨꯞꯇ ꯆꯪꯉꯣ ꯂꯣꯏꯈ꯭ꯔꯗꯤ ꯑꯩ
ꯀꯔꯤꯅꯣꯃ ꯇꯧꯒꯗꯧꯔꯦ ꯑꯩꯁꯦ ꯑꯁꯤ ꯄꯥꯏꯕꯗꯒꯤ
ꯑꯥ ꯁꯤ ꯄꯥꯕꯗꯒꯤꯁꯦ
ꯎꯝ
ꯀꯩ ꯇꯧꯒꯗꯧ ꯃꯥꯟꯒꯦ ꯅꯪꯁꯦ ꯑꯩꯈꯣꯏ ꯅꯪꯁꯨ ꯔꯣꯡꯃꯩꯔꯣ
ꯀꯗꯥꯏꯗꯩ ꯔꯣꯃꯩꯅꯣ ꯆꯣꯠꯊꯦ ꯅꯤ ꯆꯣꯠꯊꯦ
ꯑꯩꯁꯨ ꯑꯗꯨꯃꯥꯏꯅ ꯑꯣꯏꯔꯝꯒꯗꯧ ꯃꯥꯜꯂꯦ ꯈꯜꯂꯝꯃꯤꯅꯤꯅꯦ